ꯁꯤꯉꯣ
ꯂꯨꯉꯅꯤ ꯃꯖꯥ
ꯍꯤꯡ ꯂꯣꯡꯕꯒ ꯁꯟꯕꯒꯁꯨ ꯅꯪꯅ ꯊꯧꯏ ꯂꯩꯔꯦ
ꯃꯥ ꯑꯩ ꯊꯑꯣꯏꯖꯔꯦ ꯄꯩꯁꯨꯝ ꯅꯥꯀꯟꯗꯅꯦ ꯎꯔꯤ ꯊꯣ ꯏꯅꯥꯔꯣ
ꯁ ꯎꯔꯤꯡꯁꯦ ꯃꯇꯧ ꯃꯥꯟꯗꯅ ꯌꯥꯝ ꯅꯥꯕꯅꯤꯀꯣ ꯑꯩꯒꯤ ꯂꯥꯏꯕꯛꯇ ꯂꯩ ꯎꯃꯣ ꯃꯔꯝ ꯑꯣꯏꯗꯨꯅ ꯁꯨꯡ ꯍꯥꯏꯥꯟ ꯍꯥꯟ ꯑꯗꯨꯝ ꯂꯩ ꯑꯩ ꯁꯥꯎꯅꯤꯡꯕꯅ ꯂꯣꯏꯔꯕꯅꯦ ꯍꯧꯖꯤꯛꯁꯤ ꯎꯔꯤꯡꯁꯦ
ꯟꯅꯔꯦ ꯍꯧꯖꯦ ꯌꯥꯝ ꯄꯗꯤ ꯅ ꯍꯤꯟꯖꯥꯡꯒꯤꯔꯣꯜꯂꯦꯕ
ꯊꯣꯛꯄ ꯑꯗꯨꯣ ꯅꯥꯗꯤ ꯅꯥꯔꯤꯕ ꯑꯩ ꯑꯩ ꯊꯣꯛꯄ ꯃꯥꯏ ꯃꯥꯏ ꯊꯣꯛꯄ ꯇꯧꯒꯦ ꯇꯧꯕꯗ
ꯅꯪ ꯆ ꯋꯥꯂ ꯍꯥꯏꯦꯒ
ꯑꯧ ꯏꯔꯣꯜꯂꯦ ꯑꯗꯨꯒꯅꯦ ꯀꯩꯅꯣꯝꯃ ꯎꯇꯣꯡ ꯃꯀꯛ ꯍꯥꯏꯌꯦ ꯑꯩꯈꯣꯏꯒꯤꯗꯤ ꯃꯣꯏꯒꯤꯗꯤ ꯉꯥꯄ꯭ꯔꯨ ꯃꯀꯛ ꯍꯥꯏꯕꯅꯦ ꯑꯗꯨ ꯑꯃ ꯇꯥꯎꯗꯣꯏꯅꯤ
ꯑꯣ ꯇꯥ ꯑꯗꯨ ꯇꯣꯡꯝꯕ
ꯍꯣꯏ ꯅ ꯍꯦꯟꯗꯦꯝꯁꯤ ꯃꯥ ꯄꯤꯔꯛꯄ ꯅꯠꯇꯦ ꯁꯦꯕꯣꯠꯇꯪꯅ ꯄꯤꯔꯛꯏ ꯍꯦꯟꯗꯦꯝꯁꯦ ꯑꯩꯅ ꯍꯥꯟꯅꯒꯤ ꯊꯝꯍꯧꯕ ꯑꯩꯉꯣꯟꯗ ꯍꯥꯏꯗꯤ ꯀꯩꯖꯥꯡ ꯆꯣꯡꯗꯣꯏꯅꯣ ꯑꯩꯅ ꯈꯪꯗꯦ ꯍꯥꯏꯕ ꯑꯁ ꯑꯝꯇ ꯂꯩꯔꯝꯃꯔꯣꯏꯅꯤ ꯆꯦꯟꯖꯂ ꯊꯥꯖꯅꯤꯡꯉ ꯃꯤ ꯌꯥꯎꯋ
ꯑ ꯁꯥꯔꯅꯗꯤ ꯃꯌꯥꯝ ꯄꯤꯔꯛꯄꯅꯤꯅ ꯋꯥꯠꯇꯦ ꯁꯥꯔꯅ ꯂꯩ ꯑꯩꯈꯣꯏ ꯆꯔ ꯍꯦꯟꯗꯣꯔꯦ ꯍꯥꯏꯕꯗꯨ
ꯑꯗꯨꯅꯦ ꯑꯩ ꯉꯁꯤ ꯌꯥꯝ ꯍꯥꯏꯈꯤꯕꯅꯤ ꯁ꯭ꯀꯨꯜꯅꯦꯅ ꯁꯥꯎꯅꯤꯡꯉꯛꯑꯦ ꯑꯗꯨ ꯇꯧꯔꯦ ꯃꯥ ꯍꯥꯏꯅꯤ ꯑꯣꯖꯥ ꯑꯍꯦꯟꯕ ꯑꯃ ꯀꯧꯁꯤꯜꯂꯒ ꯑꯊꯦꯡ ꯑꯊꯦꯡꯕꯗꯒꯤ ꯑꯩ ꯁꯣꯔꯤ ꯑꯊꯦꯡ ꯑꯊꯦꯡꯕ ꯅꯠꯇꯦ ꯑꯔꯥꯛ ꯑꯔꯥꯛ ꯗꯩ ꯂꯨꯄꯥ ꯆꯥꯝꯃ ꯆꯥꯝꯃ ꯀꯛꯑꯒ ꯑꯣꯖꯥ ꯑꯃꯗꯨꯒꯤ ꯇꯣꯂꯣꯞ ꯄꯤꯅꯕ ꯀꯥꯏꯅ ꯃꯥꯅ ꯀꯧꯅꯤꯡꯉꯤꯗꯣ ꯃꯣꯏ ꯊꯨꯡꯕꯥꯏꯁ
ꯑꯣ ꯑꯃꯇꯣ ꯑꯥꯎ ꯑꯥꯎ ꯑꯥꯎ ꯅꯍꯥꯟꯁꯨ ꯃꯍꯥꯛꯁꯦ ꯍꯥꯏꯔꯝꯕꯅꯤ ꯑꯗꯨ ꯀꯩꯧꯔꯒ ꯑꯣꯏꯕ ꯑꯣꯏꯗꯣꯔꯤꯕ ꯃꯃꯥ ꯑꯉꯥꯡꯉꯗꯨꯕꯣ
ꯈꯪꯗꯦꯅ ꯚꯥꯞꯅ ꯗꯣꯔꯥꯟ ꯁꯥꯕꯗꯤ ꯌꯥꯝ ꯀꯟꯕꯅꯦ ꯑꯣꯏ ꯑꯣꯏꯗꯕ ꯑꯩꯈꯣꯏ ꯈꯪꯗꯦ
ꯅ ꯅ ꯇ ꯑꯦ ꯄ ꯁ ꯁꯅꯤ ꯑꯗ ꯑꯊꯦꯡꯕ ꯃꯌꯥꯝ ꯅꯨꯡ ꯆꯥꯡ ꯅꯥꯏꯗꯕ ꯃꯌꯥꯝ ꯎꯝ ꯆꯥꯡ ꯃꯗꯕ ꯃꯌꯥꯝꯗꯣ ꯀꯥꯏꯗꯒꯤ ꯁꯨꯝ ꯁꯥꯔ ꯀꯩꯅꯣꯗꯒꯤ ꯀꯩꯅꯣꯗꯨꯗ ꯍꯧꯔꯦ ꯃꯦ ꯇꯥꯛꯄꯗꯨꯗꯒꯤ ꯍꯧꯔꯦ
ꯑꯔ ꯔꯛꯇꯕꯖꯒ ꯒꯤ ꯐꯁ ꯆꯑꯒ
ꯌꯥꯏꯗꯌꯥ
ꯀ꯭ꯂꯥꯁ ꯍꯣꯡꯒꯠꯄꯩ ꯃꯇꯥꯡꯗꯨꯁꯨ ꯍꯥꯏꯈ꯭ꯔꯕꯅꯤ
ꯑꯣ ꯀꯩ ꯍꯥꯏꯔꯒꯦ ꯀꯩ ꯀꯩ ꯍꯥꯏꯔꯛꯀꯦꯕ ꯑꯗꯨꯗ ꯀꯩ ꯍꯥꯏꯔꯛꯀꯦꯕ ꯑꯗꯨꯒꯤ ꯅꯪ ꯍꯥꯏꯈꯤꯕꯗꯣ
ꯀꯩꯍꯕ
ꯅꯪꯅ ꯍꯥꯏꯈꯤꯕꯗꯣ ꯀꯔꯤ ꯍꯥꯏꯔꯛꯀꯦ ꯍꯥꯏꯕ
ꯀꯔꯤꯕꯨꯗꯤ ꯍꯥꯏꯔꯨꯅꯦ ꯍꯣꯏ ꯍꯥꯏꯇꯥꯥꯔꯃꯤ ꯍꯌꯦꯡ ꯉꯟꯇꯥ ꯂꯥꯛꯏ ꯌꯦ ꯌꯦꯦ ꯍꯔꯝꯕꯔ
ꯎꯝ ꯌꯦꯡꯉ ꯑꯗꯒꯤꯗꯤ ꯀꯩꯅꯣ ꯃꯥꯇꯔꯗꯨꯁꯨ ꯂꯥꯛꯈꯤꯗ꯭ꯔꯦ ꯊꯣꯛꯑꯕꯗꯨꯅ ꯑꯃꯨꯛ
ꯑꯁꯪꯗꯦ ꯃꯥꯗꯔꯅ ꯃꯟꯗꯤꯔ ꯅꯨꯃꯤꯠꯇꯩ ꯂꯥꯛꯅꯤ ꯍꯥꯏꯗꯤꯏꯅꯦ ꯃꯣꯏ ꯃꯗꯔ ꯐꯥꯗꯔ ꯃ ꯗꯦꯦ ꯂꯒꯗ ꯍ ꯍꯥꯏ
ꯄꯦꯜꯂꯕꯟ ꯃꯥꯁꯦ ꯚꯦꯀꯦꯁꯟꯗ ꯁꯥꯡꯅ ꯌꯥꯎꯈ꯭ꯔꯕ
ꯑꯥ
ꯑꯗ ꯃꯥꯁꯦ ꯃꯥꯅ ꯃꯄꯥꯝ ꯂꯩꯗ ꯃꯣꯏꯁꯦ ꯇꯣꯡꯉꯥꯟ ꯆꯥꯏꯔ ꯃꯃꯥ ꯃꯆꯥꯁꯦ
ꯅ
ꯄꯨꯜꯂꯞ ꯆꯥꯃꯤꯟꯅꯩ ꯃꯣꯏ ꯃꯃꯥ ꯃꯆꯥꯗꯪ ꯂꯩ ꯅꯠꯇ꯭ꯔꯣ ꯃꯄꯥ ꯑꯃ ꯂꯩꯗꯣ ꯑꯗꯣ ꯄꯨꯜꯂꯞ ꯆꯥꯃꯤꯟꯅꯩ
ꯍꯣꯏ ꯑꯗꯨ ꯄꯨꯂꯞ ꯆꯥꯏ ꯍꯥꯏꯕ
ꯑꯥ ꯑꯗꯨꯗꯤ ꯀꯃꯤ ꯇ ꯑꯇꯦ ꯄ ꯅ ꯑꯃ ꯇꯋꯥꯖꯕ
ꯇꯃ ꯀ ꯆꯥꯎꯂꯣ ꯏꯗ꯭ꯔꯤ
ꯎꯝ ꯀꯌꯥꯝ ꯇꯥꯎꯗꯣꯏꯅꯣ
ꯌꯥꯃ ꯇꯀ ꯃꯨꯛꯇ
ꯅꯣꯏ ꯀꯌꯥꯅꯣ ꯆꯥꯗꯣꯏꯁꯦ ꯃꯣꯏ ꯑꯅꯤ ꯑꯃ ꯅꯣꯏ ꯅꯣꯏ ꯃꯔꯤ
ꯀꯣꯏ ꯃꯔꯤ
ꯑꯥ ꯃꯥ ꯏꯃꯨꯡ ꯑꯃꯒꯤ ꯅꯣꯡꯃꯒꯤ ꯀꯩꯅꯣꯗꯨꯗ ꯆꯥꯏꯕ ꯅꯠꯇ꯭ꯔꯥ
ꯍꯥꯥ
ꯏꯃꯨꯡ ꯑꯃꯒꯤ ꯃꯤ ꯑꯃꯒꯤ ꯆꯥꯡꯅꯦꯕ
ꯑ
ꯎꯝꯝ ꯍꯌꯦꯡ ꯄꯨꯡ ꯇꯔꯦꯠ
ꯀꯔ ꯐꯕ ꯑꯗꯨꯝ ꯄꯨꯡ ꯇꯔꯦꯠ ꯨꯄꯥꯛ ꯑꯃꯨꯛ ꯌꯥꯍꯥꯎ ꯊꯦꯡꯅꯔꯝꯅꯤ ꯒꯦꯠ ꯂꯣꯟꯒꯗꯕꯅꯦ ꯑꯩ ꯌꯦꯡꯉ ꯆꯥꯎꯥꯎꯅꯤꯡꯉꯕꯅꯦ ꯑꯩ ꯌꯥꯝ ꯍꯥꯏꯒꯦ ꯍꯧꯛ ꯕꯣꯔꯗꯤꯡ ꯌꯥꯝ ꯁꯥꯐꯔꯦ ꯌꯨꯝꯗꯒꯤꯒ ꯂꯥꯛꯦ ꯑꯗꯨꯗꯤ ꯂꯝꯕꯤꯒ ꯁꯥꯡꯉꯦ ꯑꯩ ꯈꯣꯏꯗꯧ ꯌꯥꯝ ꯁꯥꯎꯅꯤꯡꯉꯦ ꯍꯥꯏꯈꯤꯕꯦ ꯅꯪ
ꯃꯥꯅꯦ
ꯃꯥꯁꯨ ꯁꯥꯎꯅꯤꯡꯉꯛꯇꯅ ꯃꯁꯥ ꯐ ꯑꯃ ꯂꯩꯔꯁꯤꯅ ꯈꯟꯕ ꯃꯇꯥꯡ ꯌꯥꯎꯏꯤ ꯑꯥ ꯁꯤ ꯌꯦꯅ ꯈꯔ ꯂꯩꯕ ꯃꯥꯕꯨ ꯑꯗꯨꯃꯥꯏꯅ ꯇꯧꯔꯦ ꯑꯩ ꯑꯥꯗꯒꯤ ꯈꯣꯡꯅ ꯂꯥꯛꯄꯗꯨꯗꯤ ꯀꯩꯅꯣ ꯑꯣꯏꯔꯝꯗꯣꯏꯁꯦ
ꯁꯥꯕ ꯑꯗꯨꯃꯥꯏ ꯈꯜꯂꯦ ꯑꯗꯨꯗꯗꯤ ꯀꯩꯜꯂꯝꯅꯤ ꯍꯥꯏꯕ ꯍꯥꯏꯗ꯭ꯔꯣ
ꯑ ꯃꯦ ꯍꯥꯏꯗ꯭ꯔꯦ
ꯇꯪꯗꯪ ꯉꯆꯥ ꯃꯣꯏ ꯁꯔꯤ ꯎ ꯀ ꯌꯥꯝ ꯄꯥꯏꯑ ꯃꯣꯏ ꯏꯃꯨꯡꯁꯤꯁꯨ ꯑꯪ ꯎꯝ ꯅꯪ ꯆꯥꯛꯀꯥꯊꯣꯛꯑꯅꯤ ꯍꯧꯖꯤꯛꯗꯨꯒ ꯊꯕꯛ ꯂꯣꯏꯔꯦꯅꯦ ꯅꯪꯒꯤꯗꯤ
ꯗꯏꯔꯦꯟ
ꯎꯝ ꯑꯗꯨꯗꯤ ꯇꯨꯝꯕ ꯍꯧꯕ ꯌꯥꯔꯦꯅ ꯍꯧꯪꯁꯤꯦ ꯍꯌꯦꯡ ꯌꯥꯎꯅꯅꯕ ꯅꯨꯄꯤ ꯑꯃꯅ ꯑꯉꯥꯡꯒꯤ ꯂꯣꯏꯊꯧ ꯂꯥꯎꯑꯣ
ꯄꯨꯡ ꯃꯉꯥ ꯑꯦꯂꯥꯔꯝ ꯊꯝꯃꯦꯀꯣ ꯍꯣꯏ ꯏ ꯇꯥꯎ ꯉꯁꯤ ꯄꯨꯡ ꯃꯉꯥꯔꯝ ꯊꯝꯃꯦ
ꯎꯝ
ꯐꯣꯡꯉꯑꯦ
ꯑꯥ
ꯔꯨꯗꯣꯏꯒꯦ ꯁꯤꯁꯨꯦ ꯍꯧꯗꯣꯛꯑꯔꯒꯦ ꯑꯦꯂꯒ ꯃꯊ ꯑ ꯆꯨꯝꯕꯗꯩꯗꯤꯅꯦ ꯇꯔꯨꯛ ꯃꯈꯥꯏ ꯇꯥꯈꯔꯦ ꯑꯗꯩꯗꯤ ꯑꯉꯥꯡ ꯍꯧꯒꯠꯄꯒ ꯑꯝꯇ ꯑꯩ ꯈꯪꯍꯧꯗ꯭ꯔꯦ ꯍꯥꯏꯕ
ꯎꯝ ꯐꯔꯦ ꯑꯗꯨꯅ
ꯀꯥꯏꯗꯒꯤ ꯑꯗꯨꯝꯕ ꯅꯨꯡꯉꯥꯏꯕꯅꯦ ꯉꯁꯤꯗꯣ ꯅꯣꯡ ꯃꯪꯂꯤ ꯃꯪꯂꯤ ꯇꯧꯕꯩꯅꯤ ꯋꯦꯗꯔꯗꯣ ꯉꯁ ꯑꯣꯏꯦꯗꯔ ꯑꯗꯨ ꯑꯗꯨꯅꯅꯦꯕ
ꯈꯪꯗꯦ ꯈꯪꯗꯦꯅ ꯉꯁꯥꯏꯗꯤ ꯐꯖꯗ꯭ꯔꯦꯍꯦ
ꯃꯅꯤꯄꯨꯔ ꯃꯆꯥꯈꯁꯨꯨꯝ ꯉꯟꯅ ꯍꯧꯒꯠꯄ꯭ꯔꯥ
ꯀꯗꯥ ꯏꯗꯦꯅ
ꯃꯣꯏ ꯊꯦꯡꯉꯦꯔ ꯃꯥꯏ ꯄꯌ ꯃꯥꯏ ꯄꯌ ꯌꯨꯝꯗ ꯂꯩꯕ ꯁꯤꯅꯦ ꯂꯩꯁꯗ ꯂꯩꯕꯗ ꯅꯨꯡꯉꯥꯏꯔꯦꯗ ꯈꯜꯂꯝꯃꯟ ꯎꯝ
ꯎꯝ ꯈꯜꯂꯝꯃꯅꯤ ꯑ ꯑꯩꯈꯣꯏꯗꯤ ꯃꯉꯥꯗ ꯑꯗꯨꯝ ꯍꯧꯒꯠ ꯆꯠ ꯆꯩꯩꯌꯦꯕꯀꯣ ꯉꯁꯥꯏꯗꯣ ꯈꯇꯪ ꯑꯉꯥꯡꯈꯩꯅ ꯃꯣꯏꯒꯤꯗꯤ ꯊꯦꯡ ꯊꯦꯡ ꯍꯧꯒꯠꯂ ꯑꯩꯈꯣꯏꯒꯤꯗꯤ ꯁꯨꯝ ꯍꯥꯏꯕꯗꯨꯗꯀꯣ ꯐꯔꯦ ꯐꯔꯦꯅ ꯇꯧꯈꯤꯕꯅꯦꯕ ꯈꯪꯕ꯭ꯔꯥ
ꯦꯅ ꯎꯝ
ꯎꯝ ꯑꯩꯛꯇ ꯅꯩꯁꯤꯟꯈꯤꯕꯅꯦꯕ ꯑꯩꯅ
ꯍꯣꯏ ꯇꯔꯦꯠ ꯃꯈꯥꯏ ꯍꯦꯜ ꯀꯈꯥꯏ
ꯎꯝ ꯅꯪꯅ ꯈ ꯊꯦꯡꯉ ꯑꯩꯉꯣꯟꯗꯗꯒꯤ
ꯑꯦ ꯀꯣꯏꯗꯤ ꯊꯦꯡꯁꯅꯤꯡ ꯀꯥꯡꯕꯨꯅꯤꯍꯦ ꯋꯥ ꯊꯖꯅꯤ ꯀꯝꯕꯨꯅꯤ ꯉꯍꯥꯟꯋꯥꯏꯒ ꯊꯕꯛ ꯂꯩꯇ꯭ꯔꯤꯉꯩ ꯉꯍꯋꯥꯏꯒ ꯁꯨꯝ ꯇꯨꯌꯦꯦꯜꯕ ꯂꯣꯏꯕꯩ ꯐ꯭ꯔꯤ ꯂꯩꯦ ꯃꯇꯝꯉꯗ ꯑꯁ ꯍ ꯊꯦꯡꯕ ꯌꯥꯎꯗꯣ ꯇꯝꯕꯗꯤ ꯇꯝꯕꯗꯤ ꯀ ꯇꯨꯝꯕꯅꯤ ꯀꯩꯅꯣꯈꯣ ꯃꯥꯅ ꯑꯥ ꯇꯨꯝꯕꯗꯤ ꯇꯨꯝꯕꯗꯤꯅ ꯑꯧ ꯇꯨꯝꯕꯗꯤ ꯑꯩꯅ ꯑꯆꯦ ꯑꯣꯏꯕ ꯊꯦꯡ ꯍꯧꯒꯠꯂꯅꯤ ꯊꯕꯛꯁꯨ ꯌꯥꯝ ꯂꯩꯇꯕꯅꯤꯅꯅꯦ ꯑꯗꯣ ꯑꯗꯨꯃꯨꯛ ꯂꯩꯔꯦ ꯆꯥꯛꯀ ꯊꯣꯡꯕꯤꯔꯅꯤ ꯑꯗꯩ ꯑꯗꯨꯗꯤ ꯑꯃꯨꯛ ꯆꯥꯛꯊꯣꯛꯑ ꯇꯨꯝꯕ ꯑꯃꯨꯛ ꯆꯪꯉꯅꯤ ꯅꯨꯡꯗꯥꯏ ꯅꯨꯡꯗꯥꯡ ꯋꯥꯏꯔꯅꯤ ꯆꯥꯃꯨꯛ ꯐꯣꯡꯉꯅꯤ ꯑꯃꯨꯛꯛꯇ ꯂꯏ ꯀꯩꯅꯣ ꯑꯗꯩꯗꯤ ꯉꯁꯤꯟ ꯇꯧꯕꯗꯩꯗꯤ ꯐꯤ ꯁꯥꯕ ꯑꯃꯨꯛ ꯍꯧꯔꯛꯑꯦ ꯈ ꯈ ꯑꯗꯩ ꯇꯨꯝꯕ ꯐꯪꯉꯛꯇ꯭ꯔꯦ ꯈꯨꯠꯅꯥꯔꯦ
ꯍꯥ ꯍ ꯅꯪꯒꯤ ꯀꯐꯣꯏ ꯍꯦꯛ ꯍꯦꯛꯌ
ꯇꯧꯔꯤꯁꯦ
ꯍꯣꯏ ꯍꯦꯕꯅꯤ ꯅꯪꯒꯤ ꯑꯩ ꯑꯌꯨꯛ ꯆꯥꯕ ꯆꯥꯗꯕ ꯈꯪꯗꯦ ꯀꯛꯐꯣꯏꯗꯤ ꯍꯦꯛ ꯇꯥꯗ꯭ꯔꯣ ꯇꯥꯗꯔꯣ ꯔꯦꯃꯀꯤ ꯃꯟꯅ ꯀ ꯁꯤꯕ ꯇꯥꯕꯔꯣ ꯇꯥꯕ ꯇꯥꯗꯕ꯭ꯔꯥ ꯒꯌ꯭ꯥꯟ ꯑꯃꯥ ꯇꯥꯗꯔꯦ